ꯃꯉꯥꯟ ꯀꯌꯥ ꯁꯨꯈ꯭ꯔꯒꯦ ꯏꯕꯥꯅꯤꯒꯤꯁꯤꯕꯨ
ꯍꯥ
ꯑꯗꫭ ꯀꯌꯥ ꯁꯨꯔꯒꯦ
ꯁꯤꯗ ꯃꯔꯤ
ꯑꯍꯨꯝ ꯁꯨꯨꯈ꯭ꯔꯕꯥ
ꯁꯤꯒ ꯃꯔꯤ
ꯑꯁꯤꯒꯥ ꯃꯔꯤ ꯁꯨꯗꯩꯔ ꯑꯣ ꯑꯥ-ꯑꯥ-ꯑꯥ-ꯑꯥ ꯁꯤ ꯃꯔꯤ ꯁꯨꯗꯣꯏꯕ ꯆꯨꯝꯃꯤ-ꯆꯨꯝꯃꯤ ꯍꯥ ꯑꯗꯨꯅꯦꯅꯦ ꯁꯨꯝ ꯇꯤ ꯍꯥꯏꯅꯤ ꯍꯥꯏꯁꯦꯅꯤ ꯅꯨꯡꯇꯤ ꯅꯋꯥꯒ꯭ꯔꯖꯥꯅꯤ ꯅꯣꯏꯆꯦ ꯁꯦꯠꯇꯕ ꯃꯥꯁꯦ ꯁꯨꯃꯥꯏꯅ ꯃꯤ ꯑꯣꯏꯔꯛꯀꯅꯤꯒ ꯊꯥꯖꯒꯤꯗ꯭ꯔꯕꯅꯦꯍꯦ ꯅꯣꯏ ꯋꯥꯔꯤꯒ ꯂꯤꯗ꯭ꯔꯣ ꯃꯥꯅꯒ
ꯂꯤ-ꯂꯤ ꯋꯥꯔꯦꯑꯦꯅ
ꯑꯜꯅꯤꯁ ꯀꯔꯤꯑꯝꯇ ꯕꯇꯨ ꯑꯃꯇ ꯏꯃꯨꯡꯁꯤꯗ ꯊꯦꯡ ꯂꯥꯛꯄ ꯌꯥꯈꯔꯤꯗ꯭ꯔꯕꯅꯤꯅꯦ
ꯂꯥꯏꯖꯤꯁꯨꯨꯕ ꯊꯥꯖꯗꯦ ꯍꯥꯏꯕ ꯌꯥꯔꯣꯏꯕ ꯂꯥꯏ ꯂꯩꯔꯤꯑꯦꯕ ꯍꯝꯕ
ꯑꯣꯝ
ꯑꯦ ꯍꯔꯦ ꯑꯀꯥ ꯈꫭꯏ ꯏꯃꯨꯡꯅꯦ ꯋꯥꯔꯛꯏꯁꯦ ꯑꯃꯔꯣꯝꯗ ꯑꯩꯈꯣꯏꯒ ꯂꯩꯔꯤꯕ ꯃꯐꯝꯁꯦ ꯏꯆꯦ
ꯎꯝ
ꯂꯥꯏꯒꯤ ꯃꯐꯝꯅꯦꯕ ꯑꯗꯨꯅ ꯂꯥꯏ ꯌꯥꯝ ꯅꯤꯡꯗꯧꯅꯤ ꯍꯥꯏꯑꯦꯕ ꯁꯦꯟꯋꯥꯏ ꯌꯥꯝꯈꯥꯏꯗꯧꯅꯤ ꯂꯥꯏ ꯌꯥꯝ ꯅꯤꯡꯗꯧꯅꯤ
ꯑꯦꯈꯦꯟꯖ ꯑꯥ
ꯇꯥꯅꯤꯡꯗꯗꯤ ꯋꯥꯅꯤ ꯑꯅꯥꯅ ꯑꯋꯥ ꯑꯅꯥ ꯇꯥꯅꯤ ꯍꯥꯏꯕꯗꯨ ꯑꯗꯨꯝ ꯍꯥꯏꯔꯝꯃꯦ ꯑ ꯑꯩꯈꯣꯏ ꯃꯧꯁꯦ ꯂꯥꯏꯅꯤꯡꯗꯦꯕ ꯑꯗꯩꯗꯤ ꯂꯥꯏ ꯃꯁꯥ ꯗꯥꯏꯔꯦꯛ ꯁꯥꯗꯣꯡꯉꯤꯕ ꯑꯩꯈꯣꯏꯗꯥꯁꯦ
ꯑꯥ
ꯑꯩꯈꯣꯏ ꯗꯥꯗ ꯇꯥꯛꯔꯛꯦꯅꯦꯕ ꯁꯥꯗꯣꯡꯉꯁꯦ ꯑꯗ ꯑꯩꯈꯣꯏ ꯗꯥꯗꯣ ꯂꯥꯏꯒ ꯇꯥꯝꯅꯔꯦꯕ ꯍꯧꯖꯤꯛꯇꯤ ꯤ ꯃꯊꯣꯡ ꯃꯝꯗ ꯑꯁꯦꯡ ꯑꯃꯥꯡ ꯍꯥꯏꯗꯕꯤ ꯄꯨꯖꯥ ꯆꯥꯁꯤꯟꯕꯤ ꯈꯣꯠꯄꯤ ꯆꯥꯅꯨ ꯍꯥꯏꯕ ꯄꯣꯠ ꯆꯥꯕꯤ ꯃꯗꯥꯏꯅꯦ ꯅꯅ ꯈꯪꯗꯦ ꯑꯩꯈꯣꯏ ꯑꯉꯥꯡ ꯑꯩꯈꯣꯏꯅ ꯉꯥꯡꯉꯦ ꯍꯥꯏꯔꯦ ꯀꯔꯤꯅꯣꯅ ꯒ꯭ꯌꯥꯟ ꯇꯥꯗꯈꯩꯁꯦ
ꯎꯝ
ꯉꯥꯡꯉꯁꯨ ꯃꯋꯥ ꯂꯧꯕꯤꯕ ꯅꯠꯇꯦ ꯏꯃꯥꯅ ꯍꯥꯏꯔꯦ ꯉꯥꯡꯉꯦ ꯃꯋꯥ ꯂꯧꯗꯦ ꯌꯨꯝ ꯑꯃ ꯁꯦꯝꯗꯣꯛꯄ ꯍꯥꯏꯁꯦ ꯃꯧꯒꯤ ꯃꯈꯨꯠꯇ ꯌꯥꯝ ꯂꯩꯇ꯭ꯔꯣ
ꯃꯥ
ꯂꯩꯔꯤꯅꯤ ꯂꯩꯔꯤꯅꯤ
ꯑꯗꯣ ꯑꯅꯥꯕ ꯀꯔꯤ ꯀꯔꯥꯁꯦ ꯊꯦꯡꯕꯤꯗ꯭ꯔꯣ
ꯄꯤꯔꯤꯁꯦ ꯑꯩꯈꯣꯏꯗ ꯍꯧꯖꯤꯛ ꯕꯤꯄꯤꯤ ꯑꯩꯈꯣꯏꯗ ꯍꯧꯖꯤꯛ ꯀꯩꯅꯣ ꯇꯧꯗꯅ ꯗꯥꯏꯕꯤꯦꯇꯤꯁ ꯂꯩꯗꯅ ꯑꯉꯥ ꯑꯏ ꯑꯣꯏꯔꯤꯈꯩ ꯋꯥꯗꯅ ꯁꯨꯕ ꯅꯣꯝꯕ ꯉꯝꯗꯗꯅ ꯇꯧꯔꯛꯏꯁꯤꯗꯤ
ꯃꯆꯥ ꯃꯆꯥꯈꯩꯗꯤꯗꯤ ꯇꯧꯗꯕ꯭ꯔꯥꯅ
ꯑꯗꯣ ꯑꯗꯨꯝ ꯍꯥꯏꯕꯅꯦ ꯑꯩꯈꯣꯏ ꯂꯥꯏꯔꯤ ꯂꯧꯈꯠꯄꯗ ꯃꯁꯥꯅ ꯁꯦꯡꯅ ꯂꯩꯌꯨ ꯂꯩꯌꯨ ꯂꯩꯌꯨ ꯌꯥꯝ ꯍꯥꯏꯔꯝꯕꯅꯦ ꯑꯗꯣ ꯈꯪꯗꯦ ꯁꯦ ꯇꯞꯅ ꯇꯞ ꯂꯥꯏꯔ ꯋꯥꯔꯛꯄꯅꯦ ꯇꯞꯅ ꯇꯞꯅ ꯋꯥꯔꯛꯄꯅꯦ
ꯎꯝ
ꯑꯩꯈꯣꯏꯒꯤꯅ ꯇꯞꯅ ꯇꯞꯅ ꯁꯨꯝ ꯁꯤꯗꯍꯜꯂꯛꯄ
ꯇꯁꯦꯡꯅ ꯍꯥꯏꯔꯕꯗ
ꯃꯨꯠꯀꯗꯕꯗꯒꯤ ꯃꯥꯡꯒꯗꯕꯗꯒꯤ ꯇꯥꯛꯀꯗꯕꯗꯒꯤ ꯀꯟꯕꯤꯒꯦ ꯍꯥꯏꯕꯅꯤꯗ ꯂꯥꯛꯏꯁꯦ ꯁꯦꯡꯅ ꯍꯥꯏꯔꯒꯗꯤ ꯔꯕꯤꯅꯥ
ꯃꯥꯁꯥꯅ ꯒ꯭ꯌꯥꯟ ꯇꯥꯗꯧꯅꯤꯗ ꯏꯆꯦ ꯑꯩꯈꯣꯏꯅ ꯁꯨꯝ ꯇꯥꯛꯀꯗ꯭ꯔꯅꯤ ꯑꯗꯣ ꯑꯩꯈꯣꯏ ꯏꯃꯨꯡꯒꯤꯗꯤꯀꯣ ꯑꯩ ꯂꯩꯔꯒꯗꯤ ꯌꯨꯝꯁꯦ ꯈꯔ ꯁꯥ ꯐꯒꯅꯤ ꯈꯔ ꯅꯨꯡꯉꯥꯏꯒꯅꯤ ꯑꯗꯨꯝ ꯍꯥꯏꯌꯦꯕ ꯑꯩꯅ ꯌꯨꯝꯁꯤꯗ ꯂꯦꯡꯗꯅ ꯂꯩꯔꯤꯁꯦ
ꯅꯪ ꯅ ꯌꯨꯝ ꯄꯥꯟꯗ꯭ꯔꯤ ꯐꯔꯤꯅꯦꯗꯣ ꯅꯨꯝ ꯄꯥꯟ ꯊꯣꯛꯣꯛꯈꯗꯤ ꯐꯅ ꯋꯥꯅꯤ ꯅꯪꯁꯨ ꯁꯥꯒꯩ ꯑꯃ ꯑꯣꯟꯈ꯭ꯔꯒꯗꯤ ꯂꯥꯛꯑꯗꯣ ꯁꯥꯒꯩ ꯑꯃ ꯑꯣꯟꯈꯈꯤꯕꯗꯅꯦ
ꯎꯝ ꯍꯥꯏꯗꯤ ꯌꯨꯝꯒꯤ ꯌꯨꯝ ꯀꯣꯏꯕ ꯌꯨꯝꯒꯤ ꯈꯟꯕꯁꯦ ꯈꯪꯕ꯭ꯔꯥ
ꯎꯝ ꯎꯝ
ꯑꯩꯒꯤ ꯑꯩꯅ ꯍꯦꯟꯅ ꯍꯦꯜꯂꯑꯕ ꯑꯩꯈꯣꯏ ꯌꯨꯝꯗ ꯌꯨꯝ ꯑꯣꯏꯅ ꯄꯥꯜꯂꯛ ꯍꯥꯏꯇꯥꯔꯦ ꯍꯅꯨꯕꯤ ꯑꯣꯏꯅ ꯌꯨꯝꯁꯦ ꯑꯩ ꯑꯩ ꯂꯩ ꯏꯆꯦ ꯃꯃꯥꯡ ꯃꯅꯤꯡ ꯃꯣꯠ ꯐꯖꯩ ꯑꯩꯗꯤ ꯀꯣꯏꯁꯦꯡ ꯁꯦꯡꯇꯣꯛꯑꯦꯕ ꯍꯅꯨꯕꯤꯒꯤ ꯏꯁꯇꯥꯏꯜꯗ ꯈꯪꯉꯕ
ꯑ
ꯑꯗꯨ ꯑꯗꯨ ꯌꯥꯝ ꯇꯧꯖꯅꯤꯡꯕꯗꯣ ꯏꯁꯥꯅ
ꯍꯣꯏ
ꯎ ꯑꯗꯨ ꯇꯧꯋꯦꯕ ꯌꯨꯝ ꯑꯃ ꯁꯤꯠ ꯅꯥꯟꯅ ꯊꯝꯅꯕ ꯂꯩꯇ꯭ꯔꯁꯨ ꯌꯨꯝ ꯊꯤꯔꯁꯨ ꯇꯧꯋꯦꯕ ꯑꯩꯈꯣꯏꯒꯤꯁꯤꯅ ꯑꯩꯈꯣꯏ ꯃꯧꯒ ꯑꯩꯈꯣꯏ ꯃꯥꯥꯁꯤꯅ ꯁꯣꯜꯂꯦꯗꯅ ꯍꯤꯡꯒꯣꯜ ꯍꯣꯅ ꯂꯩꯔꯅꯤ ꯏꯃꯥꯅꯕ ꯑꯗꯨꯗ ꯃꯅꯤꯡ ꯃꯌꯥꯝ
ꯀꯩꯗꯧꯅꯦꯒꯤ ꯆꯍꯤ ꯑꯃꯑꯕꯅꯦ ꯅꯣꯏ ꯍꯣꯠꯅꯕ ꯌꯥꯕ ꯍꯣꯠꯅꯔꯝꯅꯦ
ꯑꯗ ꯑꯗꯣ ꯀꯔꯤꯝ ꯇꯧꯗꯦꯕ ꯈꯪꯉꯕ ꯑꯗꯨꯅ ꯄꯃꯣꯟ ꯃꯣꯅ ꯍꯥꯏꯗꯤ ꯁꯤꯗ ꯑꯃ ꯃꯆꯥꯒꯤ ꯐꯤꯔꯣꯜ ꯑꯃꯃꯦ ꯂꯧꯊꯣꯛꯀꯦ ꯁꯥꯗꯠꯀꯦ ꯐꯖꯅ ꯇꯧ ꯁꯨꯝ ꯈꯟ ꯈꯜꯂꯣꯏ ꯑꯁꯤ ꯑꯁ ꯑꯩꯅ ꯌꯨꯝꯗ ꯆꯠꯂꯀꯥꯟꯗ ꯑꯃꯨꯛ ꯑꯃꯨꯛ ꯏꯁꯧ ꯂꯥꯡꯉ ꯃꯤꯅꯥꯏꯒꯤ ꯇꯥꯏꯞꯇꯅ ꯑꯩꯅ ꯁꯦꯡꯉꯤꯗ
ꯑ
ꯇꯔꯥ ꯈꯜꯂꯤꯅꯦ ꯀꯔꯝꯕ ꯀꯣꯛꯅꯣꯅ ꯈꯜꯂꯤꯅꯦ ꯑꯝꯕ
ꯑꯗꯨ ꯃꯌꯨꯝ ꯌꯨꯝ ꯌꯨꯝꯗ ꯁꯣꯝꯗ ꯈꯔ ꯇꯧꯔꯛꯑꯝ ꯃꯣꯏ ꯑꯗꯨꯅꯅꯦ
ꯂ ꯂꯧꯇꯥꯟꯅꯔꯤꯅꯤꯅꯦꯕꯩꯆꯦ ꯂꯧ ꯇꯥꯟꯅꯔꯤꯕ
ꯅꯠꯇ꯭ꯔꯒꯅ ꯇꯝꯂꯤꯔꯥ ꯃꯣꯏ ꯁꯤꯗ ꯂꯥꯛꯑꯒ ꯇꯧꯖꯅꯤ ꯑ
ꯑꯗꯣ ꯑꯩ ꯍꯥꯏꯗꯤ ꯃꯧ ꯌꯨꯝ ꯑꯃ ꯅꯥꯟꯕꯁꯦ ꯃꯧꯗꯨꯒꯤ ꯃꯃꯥꯏ ꯅꯠꯇ꯭ꯔꯥ ꯍꯥꯏꯕꯅꯤꯗ
ꯃꯥꯅꯤ ꯃꯥꯅꯤ ꯌꯥꯝ ꯆꯨꯝꯈ꯭ꯔꯕ ꯃꯐꯝꯅꯤ
ꯑꯩ ꯈꯜꯂꯤꯅꯦ ꯃꯃꯥꯡ ꯁꯪꯒꯣꯏꯒ ꯑꯋꯥꯡ ꯁꯪꯒꯣꯏꯒꯁꯦ ꯑꯩꯈꯣꯏ ꯕꯥꯅ ꯊꯥꯏꯅ ꯌꯦꯟ ꯂꯣꯏꯁꯟꯈꯤꯕꯒꯤ ꯂꯣꯏꯔꯦꯕ ꯑꯝꯇꯣꯏꯕ
ꯎꯝ
ꯅꯈꯣꯏꯕꯖ ꯑꯥ ꯁꯪꯒꯣꯏꯗꯤ ꯃꯆꯥ ꯑꯋꯥꯡ ꯁꯪꯒꯣꯏꯗꯤ ꯃꯆꯥ ꯄꯤꯛꯁꯨ ꯋꯥꯅꯤ
ꯑꯥ
ꯑꯗꯨ ꯂꯣꯏꯔꯦꯕ ꯑꯩꯈꯣꯏ ꯕꯥꯁꯤꯅ ꯎꯆꯤ ꯃꯌꯥꯝꯅ ꯏꯜꯂꯛꯑꯒ ꯅꯤꯡꯈꯥꯏꯕꯗ ꯂꯩꯕꯥꯛꯁꯦ ꯂꯣꯏ ꯂꯣꯏꯔꯦꯕ ꯇꯇꯩꯗꯗꯤ ꯌꯥꯔꯣꯏꯕ ꯃꯃꯥꯡ ꯁꯪꯒꯣꯏꯗꯣ ꯌꯥꯝ ꯆꯥꯎꯋꯦꯕꯀꯣ
ꯁꯥꯔ ꯄꯨꯟꯅ ꯄꯤꯅꯅꯦꯕ ꯎꯝ
ꯑꯩꯒꯤ ꯏꯁꯇꯥꯥꯏꯄꯦꯟꯁꯦ ꯐꯪꯉꯀꯥꯟꯗ ꯑꯩꯈꯣꯏ ꯃꯥꯗ ꯃꯤ ꯊꯤꯔꯣ ꯂꯨꯄꯥ ꯂꯤꯁꯤꯡ ꯑꯃ ꯄꯤꯒꯤ ꯃꯃꯥꯡ ꯁꯦꯡꯒꯣꯏꯒ ꯑꯋꯥꯡ ꯁꯦꯡꯣꯏꯒꯁ ꯍꯟ ꯍꯟꯖꯅꯝ ꯇꯩꯕꯤꯌꯣꯅ ꯍꯥꯏꯔ ꯖꯤꯔꯥꯅ ꯈꯜꯂꯛꯑꯖꯥꯠ
ꯏꯕꯦꯝ ꯃꯉꯣꯟꯗ ꯄꯤꯌꯨ ꯍꯥꯏꯔꯛꯑꯅꯤ ꯏꯇꯔꯒꯦ ꯍꯥꯏꯔꯛꯀꯅꯤ
ꯑꯩꯈꯣꯏ ꯃꯥꯗꯤꯗꯤ ꯌꯥꯔꯣꯏ ꯑꯃꯨꯀꯥꯏ ꯃꯁꯥ ꯈꯨꯠꯁꯨꯣꯟ ꯑꯗꯨꯒ
ꯅꯠꯇꯦꯌꯦ ꯅꯣꯏ ꯃꯧꯗꯨꯕꯨ ꯍꯥꯏꯕꯅꯦ ꯃꯥ ꯇ ꯑꯩꯒ ꯄꯤꯔꯛꯑꯣ ꯍꯥꯏꯔꯛꯇꯣꯔꯤꯕꯅꯦꯕ
ꯑꯗꯣ ꯑꯩꯅ ꯑꯩꯅ ꯈꯜꯂꯤꯁꯦ ꯃꯣꯏꯅ ꯈꯟꯕ ꯊꯣꯛꯇ ꯑꯩꯗꯤ ꯊꯥꯗꯣꯛ ꯆꯠꯀꯗꯕꯅꯤꯁꯦ ꯃꯨꯠꯅꯤꯡꯉ ꯃꯣꯠꯂꯨ ꯀꯥꯏꯅꯤꯡꯉ ꯀꯥꯏꯌꯨ ꯈꯜꯂꯣꯏꯗ꯭ꯔꯥ
ꯃꯥꯅꯦ
ꯑꯗꯨ ꯑꯩ ꯈꯟ ꯉꯝꯗꯦꯕ ꯑꯝꯕ
ꯑꯗꯨꯅꯤ ꯌꯨꯝ ꯑꯗꯣ
ꯑꯩ ꯍꯥꯏꯗꯤ ꯃꯧꯅꯤꯀꯣ ꯃꯥ ꯑꯌꯨꯛꯇ ꯅꯨꯡꯗꯥꯡꯋꯥꯏꯔꯣꯝꯗ ꯉꯥꯏꯍꯥꯛ ꯉꯥꯏꯍꯥꯛ ꯁꯪꯒꯣꯏꯗꯣ ꯃꯇꯦꯛ ꯃꯇꯦꯛ ꯂꯣꯏ ꯇꯩꯗ꯭ꯔꯁꯨꯀꯣ
ꯑꯥ
ꯃꯣꯠꯂꯦꯅꯦ ꯁꯪꯒꯣꯏꯁꯦ ꯇꯧꯔꯦꯅꯦ ꯎꯆꯤꯅ ꯂꯤꯟꯕꯩꯁꯦꯅ ꯍꯥꯏꯔꯒ ꯇꯩꯁꯟꯕ ꯌꯥꯏꯑꯕ
ꯉꯁꯥꯏ ꯊꯣꯡꯕꯩ ꯆꯥꯛ ꯂꯩꯇ꯭ꯔꯣ ꯑꯗꯨ ꯌꯥꯝꯌꯥꯝꯕꯗ ꯑꯣ ꯑꯗꯨꯅꯤꯅ ꯑꯩꯈꯣꯏꯁꯨ ꯉꯥꯏꯔ ꯃꯑꯣꯡ ꯑꯃ ꯂꯥꯛꯇꯕꯒꯤꯗꯤ ꯑꯩꯈꯣꯏꯕꯨꯗꯤ ꯈꯔ ꯑꯃꯅ ꯑꯃꯅ ꯐꯩꯅꯤꯉꯩ ꯀꯥꯏꯗꯣꯏꯅꯣ ꯀꯥꯟꯅꯔꯛꯄ ꯍꯥꯏꯁꯦ ꯇꯧꯔꯛꯀꯗꯣꯏꯅꯤ ꯑꯩꯈꯣꯏ ꯏꯃꯨꯡꯁꯨ ꯂꯥꯏ ꯂꯩꯕꯅꯤꯅ ꯃꯧꯗꯣ ꯂꯥꯛꯇꯣꯏ ꯃꯤꯗꯨꯅ ꯈꯪꯕꯤꯔꯗꯤ ꯐꯩ ꯎꯝ ꯑꯗꯨꯒꯤꯗꯤ ꯑꯃꯔꯣꯝꯗꯗꯤ ꯌꯥꯝ ꯐꯔꯦ ꯍꯥꯏꯗꯤ ꯑꯩꯈꯣꯏꯁꯨ ꯂꯩꯖꯔꯤꯕ ꯄꯣꯠꯁꯤꯗ ꯇꯧꯅꯔꯛꯑꯗꯤ ꯏꯔꯥꯡ ꯇꯧꯅꯔꯛꯀꯗꯣꯏ ꯃꯤꯗꯣ
ꯃꯥꯅꯤ ꯃꯥꯅꯤ ꯑꯁ ꯐꯪꯗꯦꯗ ꯌꯨꯝꯗ ꯌꯨꯝꯗ ꯌꯨꯝꯗ ꯄꯥꯟꯕ ꯄꯣꯠꯐꯧꯗ ꯑꯩ ꯄꯣꯠꯇꯧꯅ ꯁꯤꯖꯤꯟꯅꯕ ꯉꯝꯃꯛꯇꯦ ꯍꯥꯏꯁꯤꯅꯦ ꯃꯣꯏꯅ ꯋꯥꯒ ꯉꯥꯡꯉꯛꯄꯗ
ꯅꯣꯏꯗꯤ ꯇꯣꯉꯥꯟꯅꯤ ꯀꯥꯟꯅꯗ꯭ꯔꯤꯕꯣ
ꯑꯃꯃ ꯈꯗꯅꯦ
ꯑꯣ ꯍꯣꯏꯅꯦꯍꯦ ꯑꯃꯨꯛ ꯈꯛꯇꯅꯤꯅꯦ ꯀꯃꯥꯏꯅ ꯆꯥꯅꯤ ꯅꯠꯇ꯭ꯔꯥ
ꯑ
ꯍꯣꯏꯗ ꯀꯩꯗꯧꯅꯤ ꯑꯃꯈꯛꯇꯪꯗꯤ ꯀꯩꯗꯧꯋꯦꯧꯗꯤ ꯌꯥꯅꯤꯡꯕ ꯃꯑꯣ
ꯑꯃꯃ ꯈꯇꯅꯦꯕ ꯑꯩ ꯍꯥꯏꯅꯤꯡꯉꯤꯁꯦ ꯑꯃꯈꯛꯇꯅꯤ ꯃ ꯌꯨꯝꯗꯣ ꯃꯥꯏ ꯑꯗꯨꯝ ꯑꯣꯏꯔꯗꯕꯅꯤ ꯁꯤꯠ ꯅꯥꯟꯅ ꯀꯣꯏꯁꯟꯅꯗ ꯈꯣꯠꯆꯟꯗꯅ ꯇꯧ ꯍꯥꯏꯕ
ꯎꯝ
ꯑꯅꯧꯕ ꯁꯥꯕ ꯉꯝꯕꯒꯤ ꯀꯦꯄꯥꯁꯤꯇ ꯂꯩꯇꯦ ꯑꯅꯤꯗꯨꯗ
ꯎꯝ
ꯊꯥꯏꯅꯒꯤ ꯌꯨꯝ ꯑꯩꯈꯣꯏ ꯕꯥꯅ ꯁꯥꯕꯤꯔꯝꯕꯅꯤ ꯑꯗꯨꯑꯣꯏ ꯁꯦꯝꯖꯤꯜꯂꯒꯗꯤ ꯂꯪ ꯇꯤꯛ ꯂꯪꯅ ꯂꯩꯕ ꯌꯥꯔꯤ ꯍꯥꯏꯕ ꯅꯨꯡꯉꯥꯏꯅ
ꯎꯝ ꯃꯆꯥ ꯆꯥꯎꯗ꯭ꯔꯤ ꯐꯧꯇꯤ ꯌꯥꯏꯒꯗꯔꯒꯦ ꯃꯣꯏꯅ ꯉꯝꯃꯀꯥꯟꯗ ꯇꯨꯝꯁꯤꯟꯖꯔꯒ ꯑꯍꯟꯕ ꯅꯧꯅ ꯐꯠꯇꯒꯠꯇꯒ ꯁꯀ ꯁꯥꯒꯦ ꯍꯥꯏꯔꯗꯤ ꯃꯣꯏ ꯇꯥꯖꯦ
ꯃꯆꯥ ꯆꯥꯎ ꯀꯥꯟꯅ ꯁꯥꯒꯦꯗꯅꯦ ꯑꯗꯣ ꯍꯧꯖꯤꯛ ꯂꯩꯔꯤꯗꯨꯗꯤ ꯁꯦꯝꯖꯤꯟꯗꯅ ꯁꯥꯖꯟꯗꯅ ꯅꯥꯟꯅ ꯂꯩꯌꯨ ꯍꯥꯏꯕꯅꯤ ꯅꯨꯡꯉꯥꯏꯅ
ꯎꯝ ꯃꯥꯅꯦ ꯕꯔꯕꯤꯅꯥ ꯑꯩꯈꯣꯏꯁꯤꯁꯨ ꯐꯅꯥꯅꯕꯅꯦ ꯌꯨꯝꯁꯦ ꯀꯨꯏꯔꯕ ꯌꯨꯝꯅꯤꯍꯦ ꯀꯥꯏꯗꯩꯅꯣ
ꯏꯆꯦ ꯅꯣꯏꯒꯤ ꯌꯨꯝꯗ ꯃꯁꯥ ꯌꯥꯝ ꯅꯥꯟꯅ ꯂꯩꯀꯣ ꯇꯥꯅꯤꯡꯗꯦ
ꯁꯦ ꯑꯩꯈꯣꯏ ꯄꯂꯦꯝ ꯍꯣꯏꯁꯨ ꯍꯥꯏꯇꯥꯔꯦ ꯑꯩꯈꯣꯏ ꯁꯦꯡꯅ ꯍꯥꯏꯔꯒꯗꯤ ꯑꯩꯈꯣꯏ ꯃꯋꯥꯏꯖꯩ
ꯎꯝ
ꯃꯥꯁꯦ ꯈꯔ ꯂꯨ ꯅꯥꯏꯕ ꯌꯥꯝ ꯀꯜꯂꯦꯕꯀꯣ ꯁꯦꯡꯅ ꯇꯁꯦꯡꯅ ꯑꯗꯣ ꯑꯩꯈꯣꯏꯒꯁꯤꯗꯤ ꯌꯧꯄꯗꯨꯨꯗ ꯑꯩꯈꯣꯏ ꯃꯃꯥꯏꯅꯒ ꯅꯥꯜꯂꯤꯁꯤꯗꯤ ꯑꯩꯈꯣꯏꯗꯤ ꯒ ꯌꯦꯡꯅꯔꯨꯔꯗꯤ ꯎꯝ ꯄꯤꯤ ꯑꯃ ꯐꯪꯗ꯭ꯔꯦ ꯑ ꯁꯨꯅꯤꯀꯥꯟ ꯁꯨꯕ ꯑꯩꯈꯣꯏꯒꯤꯅ ꯑꯩꯈꯣꯏ ꯃꯥꯒꯤꯅ ꯑꯗꯨ ꯂꯩꯇꯦꯕ ꯁꯨꯅꯤꯀꯥꯟ ꯁꯨꯕ ꯈꯔ ꯇꯧꯋꯦꯕ ꯑꯩꯈꯣꯏꯅ ꯑꯗꯣ ꯑꯩꯈꯣꯏ ꯃꯃꯥꯒꯤꯗꯤ ꯑꯗꯨ ꯂꯩꯇꯦꯕ ꯑꯗꯨꯝ ꯃꯁꯥꯒꯤ ꯌꯥꯎꯖꯔꯛꯄ ꯍꯥꯏꯗꯣ ꯈꯔ ꯈꯦꯠꯅꯔꯦ ꯑꯗꯨꯅ ꯃꯥꯅ ꯃꯟꯕꯒꯤ
ꯧ ꯃꯧ ꯂꯥꯛꯄ ꯍꯩꯒꯤꯅꯦꯕ ꯅꯣꯏ ꯃꯥꯗꯤ
ꯍꯣꯏ ꯃꯇꯝ ꯃꯇꯝꯗꯨꯒꯤꯗꯤ ꯌꯦꯦꯡꯅ ꯇꯥꯔꯅꯤ ꯂꯥꯛꯑꯒ ꯒꯕꯨꯗꯤ ꯉꯥꯡꯅꯈꯤꯅꯤ ꯑꯗꯨꯗꯣ ꯀꯅꯥ ꯈꯪꯅꯤ ꯃꯧꯗꯨꯅ ꯑꯣꯟꯈꯠꯇꯅ ꯆꯥꯕꯤ ꯃꯅꯦꯝ ꯐꯨꯕꯤ ꯑꯣꯏꯔꯃꯗꯤ ꯇꯣꯛꯑꯦ ꯎꯄꯥꯥꯏ ꯂꯩꯇꯦ ꯑꯗꯨꯅꯦ ꯍꯅ ꯐꯔꯝꯕꯁꯨ ꯑꯗꯨꯝ ꯃꯅꯦꯝ ꯐꯨꯒꯔꯛꯀꯅꯤꯕ
ꯑꯩꯈꯣꯏ ꯃꯥꯁꯤꯗꯤ ꯀꯔꯤꯝ ꯃꯧꯗ ꯀꯔꯤꯝ ꯍꯥꯏ ꯉꯝꯗꯕ ꯃꯤꯅꯦꯕ
ꯍꯣꯏ
ꯑꯦ ꯅꯪ ꯂꯥꯏ ꯊꯨꯝꯕꯩ ꯊꯥꯗ꯭ꯔꯤꯁꯦ ꯌꯨꯝꯒꯤ ꯆꯠꯅꯕꯤꯅ ꯊꯥꯟꯒꯗꯕꯅꯤ ꯍꯥꯏꯕ ꯉꯝꯗꯦ ꯑꯩꯈꯣꯏ ꯃꯥ ꯅꯣꯏꯅ ꯊꯥꯂꯦꯕ ꯂꯥꯏ ꯊꯕꯩꯁꯦ
ꯑꯗꯨꯅ ꯃꯥꯥꯏꯅ ꯇꯧꯔꯤꯗꯣ ꯃꯧꯗꯨꯒꯥꯟꯅꯅꯔꯒ ꯑꯣꯟꯁꯤꯅ ꯇꯟꯕꯩꯅꯦꯕ ꯃꯇꯥꯟ ꯊꯣꯛ ꯃꯇꯥꯟ ꯊꯣꯛ ꯇꯧꯔ ꯑꯗꯨꯝ ꯂꯥꯛꯄꯅꯤꯅ ꯀꯩꯗꯧꯔꯨꯒꯅꯣ ꯑꯗꯥ ꯇꯣꯔꯛꯏꯅꯦꯕꯗꯣ
ꯎꯝ
ꯅꯠꯇ꯭ꯔ
ꯃꯥꯅꯦ
ꯑꯗꯣ ꯃꯣꯏꯁꯨ ꯍꯌꯦꯡ ꯐꯪꯉꯛꯀꯅꯦꯕ ꯑꯗꯣ
ꯐꯪꯉꯛꯀꯅꯤ ꯑꯩ ꯑꯗꯨꯝ ꯍꯥꯏꯔꯤꯅꯦ ꯃꯣꯏ ꯃꯆꯥꯅ ꯇꯧꯕ ꯑꯣꯏꯖꯅꯨꯀꯣꯅ ꯑꯗꯨꯝ
ꯑꯗꯣ ꯃꯣꯏꯅ ꯇꯥꯛꯄꯤ ꯇꯝꯕꯤꯍꯧꯒꯗꯕꯅꯤ ꯃꯇꯨꯡ ꯏꯜꯍꯧꯒꯗꯕꯅꯤ ꯏꯍꯧꯔ ꯃꯇꯨꯡꯗ ꯃꯣꯏ ꯏꯣꯏ ꯃꯆꯥ ꯃꯁꯨꯗꯨꯅ ꯍꯥꯏꯌꯦꯡ ꯃꯣꯏ ꯃꯇꯣ ꯑꯃꯨꯛ ꯇꯝꯗꯣꯏ ꯅꯠꯇ꯭ꯔꯣ
ꯎꯝ
ꯑꯗꯨꯃꯥꯏꯅ ꯇꯝꯅꯔꯤ ꯉꯥꯛꯇꯅꯤ ꯉꯁꯤ ꯑꯩꯈꯣꯏꯅ ꯍꯤꯡꯅꯔꯤ ꯃꯌꯥꯝꯁꯦ
ꯃꯣꯏ ꯃꯣꯏ ꯃꯆꯥꯅ ꯐꯪꯖꯅꯤ ꯃꯔꯥꯏꯅ
ꯆꯥꯗꯤ ꯀꯌꯥ ꯁꯨꯔꯕ
ꯑꯅꯤ
ꯅꯨꯄꯤꯒ ꯅꯨꯄꯥꯒ
ꯅꯨꯄꯥ ꯑꯃ ꯅꯨꯄꯤ ꯑꯃ
ꯎꯝ ꯃꯤꯗꯨꯗꯤꯩ ꯃꯈꯥ ꯇꯥꯗ꯭ꯔꯦꯕꯀꯣ
ꯎꯝ
ꯍꯅꯦꯅꯦ ꯃꯣꯏꯁꯨ ꯃꯣꯏ ꯃꯣꯏꯒꯤ ꯃꯔꯥꯏꯕ ꯍꯥꯏꯗ ꯇꯥꯔꯦ ꯀꯩꯗꯧꯅꯤ ꯃꯥꯥꯏ ꯃꯥꯏ ꯂꯥꯏꯕꯛꯇ ꯌꯥꯝꯅ ꯍꯦꯟꯗꯟ ꯈꯟꯖꯤꯜꯂꯨꯨꯔꯁꯨ ꯀꯥꯟꯅꯄꯣꯠꯇꯦ ꯈꯟꯐꯝ ꯊꯣꯛꯄ ꯈꯔ ꯈꯜꯂꯣ ꯇꯣꯐꯝ ꯊꯣꯛꯣꯄ ꯈꯔ ꯇꯧꯔꯒ ꯑꯁ ꯑꯩꯈꯣꯏ ꯊꯣꯏꯕꯥꯒꯤ ꯀꯥꯖꯦ ꯍꯥꯏꯒꯨꯝꯅ ꯏꯊꯣꯏ ꯌꯥꯗ꯭ꯔꯦꯌꯦ ꯃꯅꯝꯁꯦ ꯁꯧꯗꯣꯡ ꯃꯊꯤ ꯃꯌꯥꯝꯁꯤꯅ ꯔꯥꯕꯤꯅꯥ ꯅꯪꯕꯨꯅꯦ ꯑꯩ ꯑꯍꯤꯡꯗ ꯅꯥꯇꯣꯟ ꯃꯦꯜꯂ ꯇꯨꯝꯃꯤ ꯑꯩ ꯈꯥꯡꯉꯝꯗꯗꯅ ꯑꯗꯨꯗꯣ ꯑꯩꯈꯣꯏ ꯕꯥꯏ ꯀꯥꯗꯒ ꯂꯥꯏꯅꯤꯡꯗꯧ ꯀꯥꯗ ꯐꯥꯏꯔꯝꯕ ꯌꯥꯎꯏ ꯑꯩꯈꯣꯏ ꯕꯥꯅ ꯏꯃꯩ ꯂꯥꯟ ꯇꯧꯗꯅ ꯀꯂꯥ ꯃꯦꯂꯥꯅ ꯁꯤꯅ ꯁꯨꯝ ꯋꯥꯠꯄꯅ ꯍꯧꯗꯣꯡ ꯃꯅꯝ ꯅꯝꯊꯤꯌꯦꯕ ꯌꯥꯝꯅ
ꯎꯝ ꯅꯝꯊꯤꯕꯅꯦ ꯍꯧꯗꯣꯡ ꯃꯊꯤ ꯍꯥꯏꯅꯩ ꯀꯩꯅꯣ ꯅꯝꯊꯤꯕꯗ
ꯑꯗ ꯑꯩ ꯑꯍꯤꯡ ꯇꯨꯝ ꯉꯝꯗꯦ ꯍꯥꯏꯁꯤꯅꯤ ꯑꯣꯒꯦ ꯇꯧꯗꯅ ꯑꯩ ꯂꯨ ꯈꯨꯝ ꯃꯌꯥꯗ ꯐꯥꯏꯖꯤꯜꯂꯝꯕꯅꯦꯕ ꯉꯁꯥꯏ ꯑꯌꯨꯛꯄꯨꯗꯤ ꯈꯔ ꯀꯣꯊꯣꯛꯈ꯭ꯔꯦ ꯀꯣꯊꯣꯛꯑꯁꯨ ꯌꯥꯗꯦꯕ ꯃꯅꯝ ꯑꯗꯨꯝ ꯂꯩꯍꯧꯋꯦꯕ
ꯁꯦꯝꯕꯗꯣ ꯃꯄꯥꯟꯗꯤ ꯁꯦꯝꯕꯗꯨ ꯏꯃꯨꯡꯗ ꯊꯥꯡꯖꯤꯟꯕꯗꯤ
ꯍꯣꯏꯅꯦꯍꯦ ꯏꯃꯨꯡꯗ ꯊꯥꯡꯖꯟꯍꯧꯗꯅꯤꯅꯦ ꯇꯧꯔꯤꯁꯦ ꯅꯣꯡ ꯐꯥꯗꯣꯛꯁꯨ ꯀꯥꯎꯕ ꯌꯥꯎꯏꯗꯅ ꯚꯥꯥꯛ ꯑꯣꯏꯅ ꯉꯔꯥꯡꯗꯤ ꯀꯥꯎꯔꯦꯕ ꯍꯣꯏ ꯀꯩꯅꯣꯗꯤ ꯏꯕꯥꯅꯤꯁꯦ ꯀꯥꯔꯤꯌꯥ ꯇꯧꯕꯗ ꯑꯩ ꯏꯁꯤꯡ ꯕꯣꯇꯜꯕꯨ ꯍꯥꯟꯕ ꯀꯥꯎꯋꯤ ꯂꯥꯛꯅꯨ
ꯁꯤꯔꯦ
ꯀꯥꯔꯤꯌꯥ ꯇꯧꯕꯗ ꯏꯁꯤꯡ ꯒꯨꯂꯤ ꯆꯥꯒꯦ ꯇꯧꯔ ꯏꯁꯤꯡ ꯕꯇꯟ ꯌꯥꯎꯔꯝꯗ꯭ꯔꯦ ꯅꯨꯡꯇꯤꯒꯤ ꯍꯥꯜꯂꯝꯕꯗꯣ ꯆꯦꯟꯖ ꯑꯃ ꯇꯧꯕꯗ ꯀꯣꯛꯁꯦ ꯀꯌꯥꯗ ꯀꯩꯅꯣ ꯇꯧꯈ꯭ꯔꯒꯦ ꯌꯦꯡꯉꯨ ꯊꯕꯛꯁꯦ ꯀꯥꯎꯗꯅ ꯏꯁꯤꯡ ꯍꯥꯜꯂꯝꯗꯅ ꯏꯁꯤꯡ ꯊꯛꯇ꯭ꯔꯦ ꯉꯁꯤ ꯑꯌꯨꯛꯀꯤ ꯇꯨꯝ ꯍꯧꯒꯠꯂꯛꯄꯗ ꯑꯗꯣ ꯑꯌꯨꯛꯇ ꯍꯧꯗꯣꯡ ꯃꯊꯤꯗꯨ ꯄꯨꯁꯜꯂꯝꯗ꯭ꯔꯦꯕ ꯃꯣꯏꯗꯤ ꯑꯗꯨꯝ ꯐꯥꯏꯌꯦꯕꯀꯣ ꯄꯨꯁꯜꯂꯒꯗꯤ ꯍꯩ ꯃꯤꯅꯤꯠ ꯇꯔꯥ ꯍꯦꯜꯂꯕꯅꯦꯍꯦ ꯍꯦꯜꯂꯦ ꯍꯦꯜꯂꯦ ꯑꯩꯥ ꯑꯃꯨꯛ ꯑꯃꯨꯛ ꯊꯝꯃꯒꯦ ꯎꯝ ꯍꯣꯏ ꯍꯣꯏ ꯍꯣꯏ ꯍꯣꯏ ꯎꯝ
ꯎꯝ
ꯋꯥꯔꯤ ꯁꯥꯟꯅꯔꯤꯉꯩꯗ